ꯑꯣꯐ
ꯇꯥꯕ꯭ꯔꯣ ꯍꯜꯂꯣ ꯑꯁ ꯀꯔꯤꯔꯥ ꯅꯪꯁꯨ ꯇꯥꯌꯦ ꯇꯥꯏꯌꯦ
ꯆꯥꯔꯕꯣ ꯅꯪ
ꯈꯠ ꯁꯠ ꯍꯥꯏꯔꯛꯇꯤꯍꯦ ꯃꯤꯅ ꯍꯥꯏꯔꯛꯄꯗ ꯆꯥꯗ꯭ꯔꯤꯌꯦ ꯊꯣꯡꯗ꯭ꯔꯤꯌꯦ ꯑꯩ
ꯆꯠ
ꯆꯥꯗ꯭ꯔꯤꯌꯦ ꯊꯣꯡꯗ꯭ꯔꯤꯌꯦ ꯍꯧꯒꯠꯄ ꯊꯦꯡꯉꯦ
ꯑꯩꯈꯣꯏꯗꯤ ꯆꯥꯕꯁꯨ ꯂꯣꯏꯔꯛꯏ ꯑꯩꯕꯨꯖꯥ
ꯑꯁ ꯅꯨꯡꯉꯥꯏꯔꯦꯅꯦ ꯊꯕꯛ ꯂꯣꯏ ꯂꯣꯏꯔꯦꯅꯦ
ꯂꯣꯏꯔꯦ ꯑꯩꯗꯤ ꯄꯨꯡꯂꯣꯏ ꯂꯣꯏꯔꯦ ꯍꯥꯏꯕꯒꯨꯝ ꯊꯕꯛ ꯂꯣꯏ ꯂꯣꯏꯔꯦ
ꯑꯣ ꯑꯗꯨ ꯀꯔꯤ ꯑꯗꯨꯝ ꯐꯣꯟꯗ ꯂꯦꯜꯂꯒ ꯂꯩꯗꯣꯏ ꯈꯛꯇ ꯉꯥꯏꯔꯤꯅꯦ ꯍꯝ ꯇꯞ ꯎꯝ
ꯅꯨꯡꯉꯥꯏꯇꯕ
ꯀꯔꯤꯁꯨ ꯂꯩꯇꯦ ꯑꯩ ꯄꯪꯈꯥꯏ ꯍꯥꯏꯖꯤꯕꯅꯦ
ꯏꯁ ꯑꯥ ꯎ ꯅꯨꯡꯉꯥꯏ ꯇꯕ ꯆꯆꯥꯔꯗꯧꯁꯦ ꯅꯨꯡꯉꯥꯏ ꯇꯕ ꯍ ꯃꯥ
ꯆꯥꯒꯅꯤꯍꯦ ꯑꯩ ꯀꯔꯤꯒꯤ ꯆꯥꯔꯣꯏꯗꯕ꯭ꯔꯥ ꯊꯣꯡꯗ꯭ꯔꯤ ꯍꯥꯏꯕꯅꯤ ꯆꯥꯒꯅꯤ ꯑꯩꯔꯣ ꯏꯁꯥ ꯉꯝꯗꯦ ꯍꯥꯏꯕꯗꯣ ꯑꯩ ꯍꯟꯗꯛ ꯀꯟꯅ ꯐꯥꯏꯗꯔꯤꯌꯦ ꯑꯗꯨꯒꯤꯅꯤꯗ
ꯑ
ꯅꯣꯏꯅꯤ ꯀ꯭ꯔꯤꯁ
ꯆꯥꯛ ꯌꯦꯡꯁꯪꯗꯣ ꯑꯍꯥꯎ ꯑꯍꯥꯎ ꯍꯧꯁ ꯅꯁꯤꯗ ꯀꯔꯤ
ꯏꯟꯁꯥꯡ ꯍꯥꯎꯅꯤꯉꯥꯏ ꯄꯩꯁꯥ ꯂꯩꯇꯦ ꯁꯤꯔꯣ
ꯐꯔ
ꯃꯁꯤꯁꯤꯗꯤꯅꯦ ꯎ ꯎ ꯌꯨꯝꯗ ꯂꯩꯔꯒ ꯀꯣꯜ ꯇꯧꯔꯛꯄꯁꯤꯡꯕꯨ ꯄꯥꯏꯔꯒ ꯋꯥꯔꯤ ꯁꯥꯟꯅꯔꯒ ꯂꯩꯒꯅꯤ
ꯍ
ꯅꯪꯗꯤ
ꯑꯩ ꯊꯕꯛꯅꯤ ꯅꯪ ꯅꯨꯡꯉꯥꯏꯔꯦꯗ
ꯅꯪꯗꯤ ꯅꯪ ꯀꯔꯤ ꯂꯩꯒꯦ
ꯑꯦ ꯑꯩꯈꯣꯏꯗꯤ ꯑꯉꯥꯡ ꯂꯩꯔꯤꯗꯤ ꯊꯕꯛ ꯆꯠꯊꯣꯡꯅꯤ
ꯑꯁ ꯑꯗꯨꯅ ꯐꯩꯗ ꯌꯨꯝ ꯂꯩꯃꯟꯕꯗ ꯑꯩꯒ
ꯁꯨꯔꯨꯒ
ꯆꯂꯍꯦ ꯑꯩꯁꯨ ꯍꯣꯏ ꯇꯥꯏꯌꯦ ꯑꯩꯁꯨ ꯌꯥꯝ ꯂꯑꯌꯦ ꯊꯕꯛ ꯁꯨꯅꯤꯡꯉꯥꯏ ꯂꯩꯔꯗꯤ ꯍꯥꯏꯔꯛꯑꯣ ꯑꯩꯁꯨ ꯌꯥꯎꯒꯦ ꯊꯕꯛ ꯊꯤꯕꯅꯦ ꯐꯪꯗ꯭ꯔꯦ
ꯑꯩ ꯏꯆꯦ ꯀꯝꯁꯤꯗ ꯅꯂꯥꯈꯟꯅ ꯁꯦꯝꯕꯤꯦ
ꯑꯗꯨꯗ
ꯊꯨꯃꯥꯏꯅꯗ
ꯑꯗꯨꯗꯤ ꯑꯩ ꯌꯥꯎ ꯌꯥꯏꯅꯦ ꯅꯪ ꯃꯤꯁꯇ꯭ꯔꯤ ꯂꯩꯔꯗꯤ ꯅꯪꯒꯤ ꯃꯈꯥꯗ ꯆꯪꯕ ꯌꯥꯏꯅ ꯅꯨꯄꯤꯁꯨ ꯌꯥꯕ꯭ꯔꯣ
ꯑꯠꯇ꯭ꯔꯦꯗꯤ ꯌꯥꯎꯍꯟꯗꯦ ꯂꯩꯁꯥꯕꯤꯗꯦ
ꯑꯩ ꯃꯧꯅꯦ
ꯍꯥꯏꯒꯤꯦ
ꯏꯆꯥ ꯑꯅꯤ ꯂꯩꯔꯕꯗꯨꯕꯨ ꯃꯧꯅ
ꯅꯠꯇ ꯑꯣ ꯍꯣ
ꯅ ꯃꯤꯁꯇ꯭ꯔꯤ ꯑꯗꯨꯗꯤ ꯅꯪꯁꯨ ꯅꯨꯆꯥ ꯂꯩꯔꯕ꯭ꯔꯣ ꯄꯥꯈꯪꯗ ꯃꯤꯁꯇ꯭ꯔꯤ ꯇꯎꯕ꯭ꯔꯣ ꯅꯠꯇ꯭ꯔꯒ
ꯑꯁ ꯅꯪꯁꯦ ꯑꯩꯒ ꯆꯞ ꯆꯞ ꯃꯥꯟꯅꯩꯍꯦ ꯅꯪꯗꯤ ꯅꯨ ꯄꯤꯔ ꯅꯨ ꯄꯔꯥ
ꯅꯨꯄꯥ
ꯑꯥ ꯑꯁ ꯐꯩꯅꯦ ꯑꯩꯗꯤ ꯅꯨꯄꯤ ꯑꯃ ꯅꯨꯄꯥ ꯑꯃ
ꯅꯨꯄꯤ ꯄꯥꯝꯗꯕ꯭ꯔꯣ
ꯑ ꯅꯪ ꯅꯨꯄꯥ ꯌꯧꯗꯔꯣ
ꯑꯩꯗꯤ ꯅꯨꯄꯤ ꯑꯃ ꯅꯨꯄꯥ ꯑꯃ ꯍꯥꯏꯕꯅꯦ
ꯎ
ꯅꯪꯅꯦ ꯅꯨꯄꯤ ꯄꯥꯝꯗꯕ꯭ꯔꯥ ꯍꯥꯏꯕꯅꯤꯗ
ꯃꯥꯏ
ꯌꯥꯏꯑꯦ ꯌꯥꯏꯑꯦ ꯀꯩꯁꯨ ꯀꯥꯏꯗꯦ ꯑꯗꯣ ꯅꯆꯥꯅꯨꯄꯥꯗꯣ ꯊꯕꯛꯇꯤ ꯇꯧꯍꯜꯂꯨꯀꯣ ꯆꯥꯅꯨ ꯇꯤ ꯋꯥꯍꯟꯅꯤꯡꯗꯦꯕ
ꯆ ꯑꯥꯏ ꯄꯤ ꯑꯦꯁ ꯄꯥꯎꯗꯨꯢꯅꯦ
ꯑꯥꯎ ꯑꯗꯨꯗꯤ ꯕꯨꯛ ꯇꯧꯔꯁꯨ ꯌꯥꯔꯦ ꯀꯩꯁꯨ ꯀꯥꯏꯗꯦ ꯔꯦꯗꯤꯗ ꯂꯩꯔꯦ ꯑꯩ ꯄꯤꯅꯤꯡꯉꯥꯏꯀꯣ ꯑꯇꯣꯞꯄ ꯌꯦꯡꯍꯜꯂꯅꯨ ꯅꯪꯁꯨ ꯑꯥꯏ ꯄꯤ ꯑꯦꯁ ꯑꯣꯏꯕ ꯃꯥꯜꯂꯦ ꯀꯣ
ꯅ ꯍꯥꯏ ꯅꯆꯥꯁꯤꯡꯗꯤ ꯆꯍꯤ ꯀꯌꯥ ꯁꯨꯔꯒꯦ ꯎꯝ
ꯑꯉꯥꯡꯅꯤꯗ ꯑꯃꯅ ꯇꯔꯨꯛ ꯁꯨꯔꯦ ꯑꯃꯅ ꯑꯍꯨꯝ ꯁꯨꯕꯗ ꯉꯥꯏꯔꯤꯌꯦ ꯅꯨꯄꯤꯗꯣ ꯇꯣꯝꯕꯤꯅꯦꯕ
ꯎꯝ
ꯇꯥꯕ꯭ꯔꯣ
ꯄ ꯇꯔ
ꯅꯪꯒꯤꯗꯤ ꯌꯥꯝ ꯆꯥꯎꯔꯕꯣ
ꯆꯧꯗꯔꯤꯗ ꯏꯆꯥꯁꯤꯡꯗꯤ ꯑꯗꯨꯝ ꯏꯆꯥ ꯅꯨꯄꯥ ꯑꯇꯣꯝꯕꯅ ꯆꯍꯤ
ꯎꯝ
ꯀ ꯇꯔꯨꯕ꯭ꯔꯦꯣ
ꯑ ꯅꯪꯗꯤ ꯆꯍꯤ ꯑꯃ ꯀꯔꯤ ꯇꯗꯤꯒꯒꯦꯕꯂ ꯏ ꯋꯥ ꯌꯥꯏ ꯌꯥꯏ ꯃꯃꯥꯗꯣ ꯋꯥꯔꯝꯒꯅꯤꯗ ꯃꯃꯥꯗ ꯋꯥꯔꯝꯒꯅꯤꯗꯥ
ꯅꯨꯄꯤꯗ ꯍꯛꯆꯥꯡ ꯌꯥꯝ ꯐꯥꯕꯅꯦ
ꯂꯣꯏꯔꯒ ꯑꯃ ꯑꯃꯨꯛ ꯄꯨꯕꯗꯤ ꯆꯍꯤ ꯑꯃꯗꯩ ꯑꯃꯥ ꯑꯩꯁ ꯄꯣꯊꯥꯕ ꯐꯪꯉꯝꯃꯔꯣꯢ
ꯀꯔꯤꯔ ꯌꯥꯝ ꯍꯔꯥꯎꯕꯔꯥ ꯑꯗꯨ ꯍꯥꯏꯕꯤꯔꯒ ꯀꯔꯤ ꯌꯦꯟ ꯍꯋꯥꯏ ꯆꯥꯕ꯭ꯔꯥ
ꯌꯦꯟꯒꯦꯔꯣ ꯐꯣꯜ ꯇꯧꯔꯒ ꯑꯗꯨꯝ ꯂꯩꯩ
ꯍꯋꯥꯏ ꯆꯥꯕ꯭ꯔꯣ ꯑꯃꯨꯛꯀ
ꯊꯕꯛ ꯆꯠꯊꯣꯛꯑꯣꯏꯗꯔꯣ ꯀ꯭ꯔꯤꯌꯥ
ꯅꯪ ꯀꯩ ꯍꯦꯟꯖꯥꯡ ꯆꯥꯔꯒꯦ ꯍꯥꯏꯕꯅꯦ
ꯏꯟꯁꯥꯡ ꯍꯧꯇꯦ ꯉꯁꯤꯗꯤ ꯑꯣꯝꯂꯦꯠ ꯐ꯭ꯔꯥꯏ ꯇꯧꯔꯦ ꯑꯗꯨꯒ ꯑ ꯃꯥ ꯃꯥꯅꯤ ꯐꯥꯔꯒ ꯑꯃ ꯇꯧꯔ ꯂꯣꯢꯁꯤꯟꯒꯔꯦ
ꯑꯁ ꯑꯁꯨ ꯌꯥꯝ ꯍꯥꯎꯕꯁꯤꯕꯨ ꯍꯥꯎꯇꯦ ꯉꯁꯤꯗꯤ ꯀꯥꯏꯅ ꯑꯁ ꯆꯥꯛ ꯌꯥꯝ ꯆꯪꯉꯅꯤ ꯑꯩꯗꯤ ꯑꯗꯨꯃꯥꯏꯅ ꯄꯤꯖꯔꯗꯤ
ꯅꯪꯗꯤꯥꯏꯗ ꯅꯪꯗꯤ ꯅꯨꯄꯥ ꯅ ꯀꯌ ꯃꯤ ꯊꯣꯡꯃꯤ
ꯑꯩꯒꯤ ꯑꯣꯏꯗꯤ ꯊꯣꯡꯗ꯭ꯔꯤꯌꯦ ꯑꯩꯒꯤ ꯅꯨꯄꯥꯒ ꯏꯕꯥꯅꯤꯗꯣ ꯉꯔꯥꯡꯗꯣ ꯇꯥꯕ꯭ꯔꯥ ꯌꯦꯔꯨꯝ ꯂꯩꯕ ꯊꯣꯛꯄꯅꯦꯕ ꯐꯪꯗꯕ ꯋꯥꯅꯤꯗ ꯍꯟꯗꯛꯀꯤ ꯕ꯭ꯂꯣꯀꯦꯠ ꯂꯩꯕꯒꯤꯀꯣ ꯌꯦꯔꯨꯝ ꯐꯪꯗꯦꯕ ꯗꯨꯀꯥꯟ ꯑꯍꯨꯝ ꯃꯔꯤ ꯔꯤꯅꯤꯅꯦ ꯏꯕꯥꯅꯤꯅ ꯑꯩꯈꯣꯏ ꯁ꯭ꯋꯥꯏꯒꯤ ꯍꯪꯕꯗꯣ ꯌꯦꯔꯨꯝ ꯂꯥꯛꯇ꯭ꯔꯤꯌꯦ ꯌꯦꯔꯨꯝ ꯂ ꯇ꯭ꯔꯤꯌꯦ ꯍꯥꯏꯌꯦ ꯗꯥꯎ ꯁꯤꯗꯤ ꯌꯥꯗꯦꯅꯦ ꯆꯥꯒꯦ ꯈꯜꯂꯒ ꯂꯧꯈꯠꯄ ꯌꯥꯗ꯭ꯔꯦ ꯕꯥꯏꯌꯦꯔꯨꯝ ꯌꯥꯎꯗꯕꯒꯤ ꯑꯩꯈꯣꯏꯒꯤ ꯃꯅꯥꯛꯀꯤ ꯅꯨꯄꯤꯅ ꯍꯥꯏꯕꯀꯣ ꯑꯩꯈꯣꯏꯗ ꯌꯦꯔꯨꯝ ꯑꯗꯨꯝ ꯂꯩꯕꯒꯤ ꯌꯦꯔꯨꯝ ꯁꯦꯠ ꯁꯦꯠ ꯑꯗꯨꯝ ꯂꯩꯕꯅꯦꯕ
ꯄꯨꯡꯒꯨꯝꯕ ꯉꯥꯒꯨꯝꯕ ꯌꯦꯟꯒꯨꯝꯕ ꯗꯤ ꯂꯩ
ꯏꯁ ꯂꯣꯀꯦꯜꯒꯤꯔꯣ ꯅꯣꯏꯒꯤꯔꯣ ꯑꯗꯨꯗꯤ ꯅꯪ ꯁꯨ ꯌꯥꯝ ꯂꯦꯛꯑꯦ ꯈꯔ ꯄꯤꯔꯛꯄ ꯌꯥꯕ ꯗ ꯑꯩꯒꯤꯁꯨ ꯑꯗꯣ ꯑꯩꯒꯤꯁꯨ ꯈꯔ ꯄꯤꯔꯛ ꯄ ꯌꯥꯕꯅ ꯌꯥꯝ ꯂꯤꯛꯑꯦꯕ ꯅꯪ ꯌꯥꯝ ꯄꯤꯅꯤꯡꯗ꯭ꯔꯒ ꯂꯩꯒꯦ ꯌꯥꯝ ꯄꯤꯅꯤꯡꯗ꯭ꯔꯒ ꯂꯩꯕꯤꯒꯦ ꯈꯔ ꯋꯥꯋꯥꯡꯅ ꯄꯤꯌꯣ
ꯅꯪꯒꯤ ꯌꯦꯔꯨꯝ ꯌꯦꯔꯨꯝ ꯕꯣꯛꯁ ꯑꯍꯨꯝ ꯊ
ꯍꯥ ꯅꯣꯛꯅꯤꯡꯉꯦ ꯑꯩꯈꯣꯏ ꯒꯤ ꯃꯅꯥꯒꯤ ꯗꯨꯀꯥꯟ ꯐꯝꯕ ꯅꯨꯄꯤꯗꯨꯅ ꯑꯁ ꯂꯣꯏꯔꯦ ꯅꯣꯏ ꯅꯣꯏ ꯁꯤꯗꯤ ꯌꯦꯂꯨꯝ ꯈꯛꯇ ꯆꯥꯔꯒ ꯂꯩꯔꯕ꯭ꯔꯣ ꯍꯥꯏꯌꯦ ꯂꯩꯃꯟꯕꯒꯤ ꯃꯤꯅꯦ ꯑꯗꯣ ꯏꯀꯥꯏꯈ꯭ꯔꯦ ꯅꯪꯒꯤꯗꯣ ꯈꯔ ꯄꯤꯌꯣ ꯅꯪꯅ ꯉꯔꯥꯡꯗꯣ ꯑꯩꯅ